ꯑꯅꯥ
ꯇꯥꯔꯕꯣ
ꯑꯧ ꯇꯥꯏꯌꯦ
ꯀꯩꯗꯧꯔꯝꯃꯤꯅꯣ ꯍꯧꯖꯤꯛꯇꯤ
ꯑꯁ ꯇꯨꯝꯔꯒ ꯂꯩꯌꯦ ꯅꯪ
ꯅꯪ ꯉꯔꯥꯡ ꯕꯣꯜ ꯌꯦꯡꯕ꯭ꯔꯣ ꯑꯣ ꯉꯔꯥꯡ ꯕꯣꯜ ꯌꯦꯡꯕꯒꯤ ꯈꯟꯕ ꯅꯪ ꯍꯧꯖꯤꯛ ꯐꯥꯎ ꯇꯨꯝꯃ ꯂꯩꯔꯤꯗꯣ
ꯕꯣꯜ ꯌꯦꯡꯉꯦ ꯐꯖꯩꯌꯦ ꯑꯗꯨꯝ ꯃꯦꯠꯁ ꯑꯃꯈꯛꯇꯅꯦ ꯑꯩꯅ ꯌꯦꯡꯕꯗꯤ
ꯀꯔꯝꯕ ꯃꯦꯁꯔꯥ
ꯍꯣꯏ ꯐꯖꯩꯌꯦ ꯑꯁ ꯂꯣꯏꯔꯝꯃꯦ ꯉꯔꯥꯡꯗꯤ ꯏꯁꯇꯦꯇꯁꯇ
ꯀꯔꯤ ꯇꯧꯔꯤꯅꯣ ꯅꯪꯗꯤ
ꯑꯩ ꯍꯧꯖꯤꯛ ꯂꯝꯕꯤꯗ ꯆꯠꯄꯒꯤꯅꯦ ꯃꯈꯣꯟ ꯇꯥꯕꯗꯣ ꯑꯃꯨꯛ ꯕꯦꯛ ꯕꯦꯛꯒ꯭ꯔꯥꯎꯟꯒꯤ ꯑꯩ ꯌꯦꯟ ꯌꯦꯟ ꯂꯩꯕ ꯆꯠꯄ ꯍꯤꯟꯖꯥꯡ ꯊꯣꯡꯅꯤꯡꯉꯥꯏ
ꯑꯥ ꯌꯦꯟ ꯊꯣꯡꯒꯦ ꯍꯥꯏ
ꯌꯦꯟꯗꯣ ꯍꯣꯏ ꯊꯣꯡꯒꯦ ꯍꯣꯔꯦꯟꯒꯤ ꯐꯥꯎ ꯊꯣꯡꯉꯗꯣꯏꯅꯦ ꯍꯧꯖꯤꯛꯅ ꯑꯃꯨꯛ ꯅꯨꯡꯗꯥꯡꯒꯤ ꯐꯥꯎ
ꯑꯥ ꯌꯥꯏꯅ ꯑꯗꯨꯁꯨ
ꯑꯥꯏꯐ ꯑꯁ ꯊꯥꯎ ꯀꯩꯀꯥ ꯍꯥꯞꯄꯣꯏꯗ ꯀꯨꯀꯔꯗ ꯀꯥꯝꯗꯣꯏꯅꯦ ꯍꯧꯖꯤꯛ ꯂꯣꯏꯅ ꯂꯣꯏꯅ ꯄꯣꯠ ꯆꯩꯩ ꯂꯣꯏ ꯍꯥꯞꯄ ꯂꯣꯏꯔꯒ ꯖꯔ ꯀꯥꯝꯃꯒ ꯆꯥꯗꯣꯏꯅꯤ
ꯑꯥ ꯍꯥꯎꯕꯅꯦ ꯑꯗꯨ ꯃꯥꯥꯏ ꯇꯧꯔꯒ
ꯍꯣꯏ ꯊꯥꯎ ꯀꯩꯀꯥ ꯂꯩꯇ꯭ꯔꯦꯕ ꯂꯩꯅꯤꯉꯥꯏꯁꯨ ꯐꯔꯛ ꯇꯥꯔꯦ ꯍꯌꯦꯡꯁꯤ ꯆꯠꯂꯅꯤ ꯄꯥꯝꯃꯨꯏ
ꯑꯥ
ꯏꯊꯟꯇꯁꯨ ꯆꯥꯕꯒꯤꯀꯣ
ꯎꯝ
ꯍꯨꯝ ꯅꯪꯗꯤ ꯀꯩꯗꯧꯔꯝꯃꯤꯅꯣ ꯍꯧꯖꯤꯛ
ꯎꯝ ꯉꯁꯤꯗꯤ ꯀꯗꯥꯏ ꯆꯠꯇꯣꯏꯅꯣ
ꯍꯥꯥ ꯀꯩꯍꯥꯏꯕ
ꯉꯁꯤꯗꯤ ꯀꯗꯥꯏ ꯆꯠꯀꯦꯔꯕ
ꯉꯁꯤꯗꯤ ꯑꯩ ꯄꯣꯠ ꯆꯩ ꯀꯩꯀꯥ ꯂꯣꯏꯁꯟꯗꯣꯏꯅꯦ ꯐꯤꯁꯨꯕꯥ ꯄꯦꯛꯀꯤꯡ ꯇꯧꯕ
ꯑꯁ ꯊꯕꯛ ꯌꯥꯝꯒꯅꯤꯅꯦ ꯑꯗꯨꯗꯤ ꯅꯪ
ꯍꯣꯏ ꯑꯗꯨ ꯑꯣꯏꯔꯁꯨ ꯇꯧꯅ ꯇꯧꯅ ꯇꯧꯕ ꯌꯥꯏꯑꯦꯕ ꯔꯨꯝ ꯃꯅꯨꯡꯗ ꯇꯧꯕꯗꯤ ꯇꯞꯅ ꯏꯊꯟꯗꯒꯤ ꯑꯣꯏꯔꯕꯅꯤꯅ
ꯎꯝ
ꯍꯣꯏ
ꯑꯁ ꯆꯥꯛ ꯂꯥꯝꯈ꯭ꯔꯦ ꯑꯩꯗꯤ ꯅꯨꯡꯗꯥꯡꯗꯣ ꯆꯥꯛ ꯌꯥꯝ ꯆꯥꯕꯤꯗꯕꯩ ꯄꯨꯛ ꯅꯥꯔꯛ ꯑꯦ ꯍꯧꯖꯤꯛ
ꯑ ꯑꯦꯟꯖꯥꯡ ꯍꯥꯎꯅ ꯊꯣꯡꯉꯒ ꯐꯖꯅ ꯆꯥꯊꯔꯣ
ꯍꯣꯏ ꯆꯥꯊꯗꯣꯏꯅꯦ
ꯅꯪꯅꯦꯀꯣ ꯃꯄꯜ ꯂꯝꯗ ꯂꯩ ꯍꯥꯏꯕꯗꯣ ꯍꯧꯖꯤꯛ ꯍꯧꯖꯤꯛ
ꯑꯥ
ꯅꯪꯔꯥ ꯃꯄꯜ ꯂꯝꯗ ꯂꯩ ꯍꯥꯏꯕꯗꯣ
ꯑꯩꯔ ꯍꯣꯏ ꯂꯩꯌꯦ
ꯑꯣ ꯑꯅꯥꯕ ꯃꯅꯥꯛꯇ ꯂꯩꯕꯗꯨꯕꯣ
ꯅꯠꯇꯦꯗ
ꯑꯣ ꯀꯥꯎꯔꯦ ꯑꯗꯨꯗꯤ ꯃꯤ ꯑꯃꯥ ꯃꯥ
ꯑꯩꯈꯣꯏ ꯍꯣꯁꯇꯦꯜꯒ ꯑꯩ ꯄꯣꯠꯆꯩ ꯂꯩꯕ ꯃꯐꯝꯗꯨꯒ ꯌꯥꯝ ꯂꯥꯞꯅꯩ ꯅꯛꯑꯦꯕ ꯑ ꯀꯤꯂꯣꯃꯤꯇꯔ ꯑꯃꯥ ꯇꯪꯈꯥꯏꯃꯨꯛ ꯆꯠꯇꯧ ꯃꯂꯦ
ꯈꯣꯡꯅ ꯆꯠꯄꯔꯣ
ꯈꯣꯡꯅ ꯑꯗꯨꯝ ꯆꯠꯂꯦ ꯍꯣꯏ ꯑꯈꯣꯏꯗꯤ ꯑꯗꯨꯝ ꯈꯣꯡꯅ ꯆꯠꯄꯒꯤ ꯍꯩꯅꯕꯤ ꯂꯩꯕꯒꯤꯅꯦ꯫ ꯆꯠꯂꯤꯅꯦ ꯍꯧꯖꯤꯛ ꯈꯣꯡꯅ ꯆꯠꯂꯤꯉꯩꯗ ꯃꯤ ꯑꯥ ꯑꯅꯤ ꯇꯪꯈꯥꯏꯗꯤ ꯇꯧꯔꯦ
ꯑꯁ ꯌꯥꯏꯅꯦ ꯅꯪ ꯁꯦ ꯍꯧꯒꯠꯄꯗ ꯉꯥꯏꯔꯤꯌꯦ
ꯈꯣꯡꯅ ꯆꯠꯄ ꯑꯗꯨꯒ ꯆꯥꯛ ꯊꯣꯡꯅꯁꯨ ꯑꯗꯨꯝꯃꯥꯏ ꯇꯧꯋꯦ ꯃꯈꯣꯟ ꯊꯣꯛꯇꯝꯅꯤꯅ
ꯅꯪꯁꯦ ꯊꯕꯛ ꯑꯃ ꯇꯧꯔꯁꯨ‌ ꯊꯕꯛ ꯑꯃꯗꯤ ꯑꯗꯨꯝ ꯇꯧꯕꯅꯦꯕ
ꯑ ꯍꯣꯏ
ꯊꯕꯛ ꯑꯃ ꯉꯥꯛꯇ ꯆꯨꯝꯅ ꯇꯧꯗꯦꯕ ꯌꯥꯝ ꯐꯩ
ꯑꯗꯨꯅꯦ ꯑꯁ ꯍꯧꯖꯤꯛ ꯑꯩ ꯀꯨꯀꯔꯗꯨꯁꯨ ꯑꯩ ꯀꯥꯗ ꯂꯩꯔꯝ ꯏꯃꯥꯟꯅꯕ ꯀꯥꯗ
ꯑꫭ ꯅꯣꯏꯗꯤ ꯅꯣꯏ ꯍꯣꯁꯇꯦꯜꯗꯨꯗ ꯑꯗꯨꯝ ꯅꯈꯣꯏꯅ ꯂꯧꯔꯒ ꯂꯣꯏꯅ ꯑꯗꯨꯝ ꯊꯣꯡꯕ꯭ꯔ ꯅꯣꯏ ꯍꯣꯁꯇꯦꯜꯗ ꯄꯤꯗꯕ꯭ꯔ
ꯍꯣꯁꯇꯦꯜꯗ ꯄꯤꯌꯦꯕꯀꯣ ꯃꯦꯁꯇꯣ
ꯎꯝ
ꯗꯤꯔꯦꯛ ꯑ ꯇꯥꯡ ꯍꯨꯝꯗꯣꯏꯗ ꯄꯤꯒꯦ ꯍꯥꯏꯕ ꯐꯖꯅ
ꯑꯥ
ꯃꯤ ꯂꯥꯛꯅꯗ꯭ꯔꯤꯕꯅꯤꯅ ꯑꯗꯨꯝ ꯅꯁꯥ ꯅꯁꯥ ꯊꯣꯡꯕꯒꯤ ꯄꯥꯔꯃꯤꯁꯟ ꯄꯤꯌꯦ ꯍꯥꯏꯕꯀꯣ
ꯑ
ꯑꯩꯁꯨ ꯑꯗꯨꯝ ꯂꯩꯔꯣꯏꯗꯅ ꯍꯌꯦꯡ ꯀꯣꯏꯕ ꯆꯠꯂꯅꯤꯅ ꯑꯗꯨꯒꯤ ꯐꯔꯦ ꯏꯊꯟꯗ ꯑꯗꯨꯝ ꯊꯣꯡꯉꯒꯦ ꯍꯥꯏꯅ ꯊꯣꯝꯅꯤꯗ ꯍꯦꯟꯅꯕꯨ ꯍꯥꯎꯔꯦꯗ
ꯆꯥꯕꯅ ꯍꯦꯟꯅ
ꯃꯣꯏꯒꯤꯗꯤ ꯏꯁꯤꯡꯔ ꯀꯩꯔ‌ ꯈꯪꯉꯛꯄꯣꯠ ꯅꯠꯇꯦ ꯍꯋꯥꯏ ꯃꯔꯨ ꯑꯅꯤ ꯍꯥꯞꯄ
ꯍꯜꯂꯣ
ꯑꯧ ꯇꯥꯏꯌꯦ
ꯅꯪꯉꯣꯟꯗ ꯍꯥꯏꯕꯤꯈ꯭ꯔꯕ ꯍꯥꯏꯕꯤꯗ꯭ꯔꯤꯕꯗꯤ ꯈꯪꯗꯦ ꯎꯝ ꯑꯩ ꯁꯤꯅꯦꯔ ꯀꯥꯔ ꯀꯥꯟꯗ ꯃꯦꯁ ꯂꯧꯔꯔꯣꯏ ꯍꯥꯏꯕꯗꯣ
ꯍꯥꯏꯗꯦ
ꯑꯣ ꯑꯈꯣꯏꯗꯤꯀꯣ ꯁꯤꯅꯤꯌꯔ ꯀꯥꯔꯀꯥꯟꯗ ꯀꯥꯔꯦꯕ ꯍꯧꯖꯤꯛ ꯑꫭ ꯍꯟꯗꯛ ꯆꯍꯤꯒꯤ ꯑꯣꯏꯅ ꯄꯩꯁꯥ ꯂꯧꯔꯔꯣꯏ ꯆꯥꯛ ꯆꯥꯕꯗꯤ ꯑꯗꯨꯝ ꯌꯥꯔꯦ ꯃꯦꯁꯇꫭ
ꯑꯃ
ꯃꯥꯏꯟ ꯇꯧꯕꯅꯦ ꯍꯜꯂꯣ
ꯑ ꯇꯥꯏꯌꯦ
ꯅꯪꯗꯤ ꯇꯥꯏꯌꯦꯗ ꯍꯥꯏꯌꯦ ꯅꯪ ꯇꯨꯃꯤꯟ ꯂꯩꯕꯗꯨꯗ ꯑꯃꯨꯛ ꯇꯠꯈ꯭ꯔꯕ꯭ꯔꯅ
ꯑꫭ ꯑꫭ ꯇꯥꯏ ꯇꯥꯏ
ꯅꯪꯗꯤ ꯀꯩꯀꯩ ꯊꯕꯛ ꯇꯧꯗꯣꯏꯅꯣ ꯉꯁꯤ
ꯑꯩꯁꯦ ꯉꯁꯤꯁꯦ ꯑꯁ ꯈꯪꯗꯦꯗ ꯉꯁꯤꯗꯤ ꯀ꯭ꯔꯤ ꯇꯧꯗꫭꯏꯅꫭ ꯑꯩ ꯒ꯭ꯌꯥꯟ ꯇꯥꯗꯦ
ꯑꯗꯨꯝ ꯊꯕꯛ ꯊꯕꯛꯇꫭ
ꯎꯝ
ꯑꯁ ꯁꯥꯝꯅ ꯁꯤꯗꯧꯔꯦ ꯑꯗꯨꯝ ꯃꯄꯥꯟ ꯈꯣꯡꯅ ꯆꯠꯄꯒꯤ
ꯍꯣꯏ ꯁꯥꯔꯝꯒꯅꯤ
ꯎꯝ
ꯑꯈꯣꯏꯗꯤ ꯈꯣꯡꯅ ꯆꯠꯂꯗꯤ ꯁꯤꯔꯅꯤꯗ ꯋꯥ ꯒꯅꯤꯗꯅ ꯑꯗꯣ
ꯑꯗꯨꯝ ꯈꯣꯡꯅ ꯆꯠꯂꯦ ꯑꯗꯨꯝ ꯑꯈꯣꯏꯗꯤ ꯅꯣꯏ ꯁꯤꯡꯗꯣ ꯑꯁꯤ ꯌꯨꯅꯤꯚꯔꯁꯤꯇꯤ ꯃꯅꯨꯡꯗ ꯂꯩꯕꯁꯤꯡꯗꯤꯀꯣ
ꯑꯝ
ꯑꯗꯨꯝ ꯆꯠꯅꯩꯌꯦ
ꯎꯝ
ꯍꯣ ꯕꯣꯜꯁꯨ ꯌꯦꯡꯗꯦ ꯍꯥꯏꯌꯦ ꯀꯔꯤ
ꯌꯥꯎꯅꯤꯡꯉꯥꯏꯗꯣ ꯌꯥꯝ ꯋꯥꯠꯂꯤꯕ꯭ꯔꯣꯕ
ꯋꯥꯇꯔ ꯄ꯭ꯂꯥꯁꯇꯤꯛꯇꯒꯤ ꯌꯦꯟ ꯇꯥꯔꯛꯄ ꯋꯥꯅꯦ
ꯑꯣ ꯑꯠꯆꯥ ꯂꯥꯎꯔꯒ ꯑꯃꯨꯛꯀ ꯂꯥꯛꯈ꯭ꯔꯕ
ꯍꯣꯏ ꯂꯥꯛꯈ꯭ꯔꯦ ꯂꯝꯕꯤ ꯂꯥꯛꯈ꯭ꯔꯦ
ꯑꯣꯈꯦ
ꯄ꯭ꯂꯥꯁꯇꯤꯛ ꯑꯅꯤ ꯍꯥꯞꯄꯒꯤꯅꯦ ꯁꯤꯁꯨ ꯄ꯭ꯂꯥꯁꯇꯤꯛ ꯑꯃ ꯄꯨꯔꯥ ꯇꯨꯡꯗ ꯋꯥꯅꯤ ꯆꯠꯂ ꯆꯠꯂ
ꯎꯝ ꯉꯥꯔꯡ ꯃꯦꯠꯁ ꯄꯨꯡ ꯀꯌꯥꯐꯥꯎ ꯌꯦꯡꯕ꯭ꯔ
ꯑꯦ ꯄꯨꯡ ꯕꯥꯔꯣ ꯃꯈꯥꯏꯑꯗꯨ ꯐꯥꯎ ꯈꯛꯇꯅꯦ ꯑꯇꯣꯞꯄ ꯌꯦꯡꯗꯦ ꯎꯝ ꯅꯪ ꯕꯣꯜ ꯀꯩꯒꯤ ꯌꯦꯡꯗꯕꯅꯣ ꯑꯗꯨꯝ
ꯑꯁ ꯑꯩꯗꯤ ꯌꯦꯅꯤꯡꯗꯦꯗ ꯏꯟꯇ꯭ꯔꯦꯁ ꯂꯩ ꯇꯦꯗ ꯏꯄꯣꯔꯠꯒꯨꯝꯕꯗ
ꯅꯨꯡꯉꯥꯏꯕꯅꯦꯗ ꯑꯗꯨꯝ ꯌꯦꯡꯕ ꯍꯣꯏ ꯌꯥꯝꯅꯗꯤ ꯑꯣꯏꯗꯦꯕꯣ ꯑꯗꯣ ꯌꯦꯡꯕ ꯅꯨꯡꯉꯥꯏ ꯍꯥꯏꯇꯔꯦ
ꯎꯝ ꯅꯨꯡꯉꯥꯏꯔꯝꯒꯅꯤ
ꯅꯣꯏ ꯃꯐꯝꯗꯗꯤ ꯌꯦꯟ ꯀꯦꯖꯤꯗ ꯀꯌꯥ ꯄꯤꯒꯦ
ꯑꯥ ꯇꯨ ꯑꯦꯠꯇꯤ ꯗꯨꯃꯥꯏꯅ ꯀꯦꯖꯤ ꯑꯃꯗ
ꯍꯥꯠ ꯇꯡꯉꯦꯀꯣ ꯑꯗꯨꯗꯤ
ꯑꯗꯨꯔꯣꯝꯗꯗꯤ
ꯍꯥ ꯇꯨ ꯐꯤꯐꯇꯤ ꯄꯤꯌꯦ ꯁꯦꯝꯕꯤꯕꯗ ꯇꯨ ꯐꯤꯐ ꯇꯤ ꯑꯗꯨꯒ ꯂꯥꯏꯐꯇꯅ ꯇꯨ ꯍꯟꯗ꯭ꯔꯦꯠ ꯍꯥꯏꯌꯦ
ꯑꯥ
ꯑꯁ ꯕꯣꯏꯂꯔꯁꯨ ꯀꯩꯅꯣ ꯌꯦꯡꯉꯣꯏ ꯁꯣꯐ ꯑꯣꯏꯕꯅꯦ ꯌꯦꯡꯉꯣ ꯍꯥꯏꯗꯤ ꯀꯛꯄꯗ
ꯎꯝ ꯃꯣꯏꯗꯤ ꯌꯥꯝ ꯁꯣꯐ ꯑꯣꯏꯕꯅꯦ ꯃꯣꯏꯗꯤ
ꯍꯣꯏ ꯍꯣꯏ
ꯑꯈꯣꯏꯒꯤ ꯂꯣꯀꯦꯜꯒꯤ ꯆꯤꯛꯀꯦꯟꯅ ꯑꯁ ꯍꯥꯎꯕꯗꯣ ꯑꯩꯗꯤ ꯆꯥꯅꯤꯡꯉꯦ ꯑꯃꯨꯛꯀ
ꯑꯗꯨꯅꯦ
ꯌꯦꯟ ꯕꯣꯏꯂꯔꯗꯤ ꯑꯁ ꯁꯥꯒꯤ ꯑꯣꯏꯅ ꯀ ꯆꯤꯡꯒꯤꯗ꯭ꯔꯦꯗ ꯑꯩꯗꯤ
ꯑꯁꯦꯡꯕ ꯑꯩ ꯍꯧꯖꯤꯛ ꯑꯝ ꯀꯩꯅꯣ ꯆꯥꯅꯤꯡꯉꯦ ꯂꯝꯒꯤ ꯁꯥꯁꯤꯡ ꯑꯩꯈꯣꯏ ꯄꯥꯛ ꯆꯥꯕ ꯐꯪꯗꯕꯒꯤꯀꯣ
ꯂꯝꯒꯤ ꯁꯥ ꯂꯝꯒꯤ ꯁꯥꯗꯤ ꯅꯪ ꯀꯔꯤꯒꯤ ꯆꯥꯕ꯭ꯔꯥ
ꯂꯝꯒꯤ ꯁꯥ ꯑꯣꯛ ꯆꯥꯛ ꯆꯥꯕ ꯐꯪꯈ꯭ꯔꯦ ꯑꯗꯨꯝ ꯑꯦ ꯑꯣꯛꯁꯥꯛꯑꯦ ꯂꯝ ꯑꯣꯛ ꯍꯥꯏꯕ
ꯑꯉꯥꯡ
ꯑꯗꯨꯒ ꯁꯖꯤ ꯈꯔ ꯆꯥꯕ ꯐꯪꯉꯦ ꯑꯁꯤ ꯈꯛꯇꯪ ꯉꯥꯏꯔꯤꯗ ꯑꯗꯨꯒ ꯑꯣ ꯊꯥꯏꯅ ꯏꯄꯥꯛ ꯈꯨꯟꯗ ꯆꯠꯄꯗꯀꯣ
ꯑꯣ
ꯑꯝ ꯑꯗꯨꯝ ꯀꯩꯅꯣ ꯁꯥ ꯃꯅꯤꯡꯗ ꯀꯩꯅꯣ ꯐꯧ ꯈꯛ ꯈꯪꯕ꯭ꯔꯣ
ꯇꯥꯕ꯭ꯔꯣ
ꯀꯔꯝꯕꯅꯣ ꯃꯅꯤꯡꯗ ꯐꯧ ꯍꯥꯏꯗꯤ
ꯑꯥ ꯁꯥ ꯃꯃꯤꯡꯗꯣ ꯍꯥꯏꯔꯛꯀꯦꯕ ꯑꯩꯈꯣꯏ ꯂꯣꯟꯗ ꯐꯧ ꯐꯧ ꯈꯟꯗ꯭ꯔ ꯍꯣꯢ ꯁꯥ ꯃꯈꯟ ꯑꯃꯅꯦ ꯑꯗꯨꯒ ꯑꯁ ꯌꯥꯝ ꯆꯥꯕ ꯑꯣꯏꯗ꯭ꯔꯤꯗ ꯀꯃꯟ ꯑꯣꯏꯅ ꯆꯥꯕ ꯐꯪꯉꯦ ꯍꯥꯏꯔꯁꯨ ꯂꯝ ꯑꯣꯛꯒ ꯁꯖꯤ ꯈꯔ ꯑꯁꯤ ꯈꯛꯇ ꯉꯥꯏꯔꯦ
ꯎꯝ ꯁꯖꯤꯗꯣ ꯌꯥꯝ ꯍꯥꯎꯋꯦꯀꯣ
ꯍꯣꯏ ꯃꯍꯥꯎ ꯈꯪꯗꯦ ꯑꯩꯈꯣꯏꯗꯤ ꯍꯥꯏꯕꯗꯤ ꯑꯉꯥꯡ ꯑꯣꯏꯔꯀꯥꯟꯗ ꯆꯥꯕꯅꯦ
ꯑꯥ ꯑꯩꯈꯣꯏꯁꯨ ꯄꯥꯛ ꯆꯥꯕ ꯐꯪꯗꯦ ꯍꯧ ꯖꯤꯛꯀꯥꯟꯗꯤ ꯆꯥꯕ ꯐꯪꯗ꯭ꯔꯦ ꯅꯍꯥꯟ ꯑꯉꯥꯡ ꯑꯣꯏꯕ ꯀꯥꯟꯗꯗꯤ ꯍꯣꯏ ꯆꯥꯕ ꯐꯪꯉꯦ
ꯍꯥ
ꯂꯝꯒꯤꯗꯣ ꯍꯧꯖꯤꯛꯀꯥꯟꯗꯤ ꯆꯥꯕ ꯐꯪꯗ꯭ꯔꯦꯕ ꯑꯁꯦꯡꯕꯁꯨ ꯅꯍꯥꯟ ꯑꯉꯥꯡ ꯑꯣꯏꯔꯤ ꯀꯥꯟꯗꯗꯤ ꯌꯥꯝ ꯆꯥꯕ ꯐꯪꯕꯅꯦꯕ
ꯈꯣꯏꯗꯤ ꯆꯥꯕ ꯅꯠꯇꯦ ꯃꯤꯅ ꯌꯣꯜꯂꯛꯑꯀꯥꯟꯗ ꯀꯣ ꯂꯩꯔꯒ ꯆꯥꯏꯌꯦ ꯑꯩꯈꯣꯏꯅ ꯑꯃꯨꯛ ꯊꯥꯏꯅꯗꯤ
ꯗꯨ ꯌꯥꯝ ꯍꯥꯎꯕꯅꯦ ꯃꯥꯒꯤ ꯀꯩꯅꯣꯒꯨꯝꯕꯗꯣ ꯏꯁꯀꯤꯟꯒꯨꯝꯕꯗꯣ ꯑꯁ ꯌꯥꯝ ꯍꯥꯎꯏ
ꯁꯥꯅꯤꯡꯉꯦ
ꯎꯝ
ꯍꯝ ꯑꯩꯈꯣꯏꯗꯤ ꯑꯗꯨꯝ ꯁꯟ ꯑꯣꯏꯅ ꯆꯥꯔꯅꯤ ꯁꯟꯗꯣ ꯏꯃꯥꯗꯣ ꯁꯟꯗꯣ ꯑꯩꯈꯣꯏꯗꯤ ꯑꯗꯨꯃꯥꯏꯅ ꯇꯧꯋꯦꯕ ꯁꯟꯗꯣ ꯀꯛꯑꯅꯤ ꯃꯁꯥ ꯄꯨꯂꯞ ꯀꯛꯑꯅꯤꯕꯀꯣ
ꯑꯥ
ꯑꯗꯨꯒ ꯑꯥ ꯌꯨꯝ ꯇꯔꯥꯃꯨꯛ ꯆꯥꯃꯤꯟꯅ ꯗꯣꯏꯅꯦ ꯂꯤꯁꯤꯡ ꯑꯅꯤ ꯑꯅꯤꯒꯨꯝꯕ ꯍꯧꯔꯒ ꯂꯤꯁꯤꯡ ꯑꯍꯨꯝ ꯑꯗꯨꯒꯨꯝꯕꯀꯣ ꯑ ꯑꯗꯨꯒ ꯑ ꯑꯗꯨꯃꯥꯏꯅ ꯆꯥꯗꯣꯏꯅꯤ ꯏꯃꯥꯈꯣꯏꯅ ꯀꯛꯑꯗꯤ ꯑ ꯃꯀꯣꯛ ꯀꯩꯀꯥꯗꯤ ꯏꯃꯥꯅ ꯂꯧꯕ ꯑꯗꯨꯒ ꯄꯩꯁꯥ ꯍꯧꯗꯕ ꯑꯗꯨꯃꯥꯏꯅ ꯇꯧꯋꯦ
ꯑꯃ
ꯍꯥꯟꯅ ꯄꯨꯔꯛꯑꯒ ꯑꯈꯣꯏꯗꯤ ꯁꯟ ꯀꯥꯛꯑꯗꯤ ꯌꯣꯟꯗ꯭ꯔꯦꯗ ꯑꯗꯨꯝ ꯆꯥꯅꯤꯡꯕꯅꯤꯅ ꯁꯤꯟ ꯇꯣꯡꯗꯨꯅ ꯁꯟ ꯆꯥꯏꯌꯦ ꯑꯗꯨꯝ ꯌꯥꯏꯔꯒ
ꯁꯟ ꯑꯆꯧ ꯑꯆꯧꯕꯗꯣ
ꯌꯥꯝ ꯆꯥꯎꯕ ꯅꯠꯇꯦꯗ ꯑꯗꯨ ꯏꯝꯐꯥꯜ ꯑꯦꯔꯤꯌꯥꯗ ꯐꯪꯕ ꯃꯆꯥ ꯃꯆꯥ ꯂꯧꯕꯨꯛꯇ ꯆꯠꯄꯗꯨꯅꯤꯗ
ꯑꯣ
ꯏꯔꯣꯏ ꯀꯩꯀꯥ ꯅꯠꯇꯦꯗ
ꯁꯟꯒꯨꯝꯕꯁꯦ ꯀꯌꯥ ꯀꯌꯥꯒꯨꯝꯕꯗ ꯂꯧꯅꯕ꯭ꯔꯣ
ꯑꯩꯈꯣꯏ ꯏꯃꯥꯅ ꯂꯣꯟꯕꯗꯗꯤ ꯑꯥ ꯌꯥꯝꯕꯒꯤ ꯁꯟ ꯅꯠꯇꯦꯕ ꯂꯤꯁꯤꯡ ꯌꯥꯡꯈꯩ ꯑꯁꯤꯒꯨꯝꯕꯗ ꯌꯥꯝꯃꯦ ꯁꯟ ꯆꯥꯎꯕ ꯖꯥꯠ ꯅꯠꯇꯦꯕ
ꯂꯤꯁꯤꯡ ꯀꯨꯟꯊ꯭ꯔꯥ ꯂꯤꯁꯤꯡꯅꯤꯐꯨ ꯂꯤꯁꯤꯡ ꯅꯤꯐꯨ ꯑꯁꯤꯒꯨꯝꯕ
ꯑꯩꯅꯦ
ꯍꯣꯏ ꯑꯁꯤꯅꯤ ꯑꯩꯈꯣꯏꯁꯨ ꯑꯗꯨꯝ ꯐꯥꯕ ꯆꯠꯇꯣꯏꯅꯦ ꯁꯟꯒꯤ ꯐꯕ ꯍꯥꯏꯁꯦ ꯈꯪꯕ꯭ꯔꯣ ꯐꯔꯗꯤꯀꯣ ꯑꯗꯨꯝ ꯐꯥꯗ꯭ꯔꯁꯨ ꯑꯗꯨꯝ ꯌꯨꯝ ꯐꯥꯎ ꯑꯗꯨꯝ ꯄꯨꯔꯛꯄ ꯌꯥꯏꯑꯦꯕ ꯃꯈꯣꯟ ꯀꯩꯀꯥ ꯁꯨ ꯊꯣꯛ ꯐꯩꯌꯦ ꯑꯣꯛꯇꯤ ꯀꯥꯏꯗꯒꯤ
ꯍꯥ ꯍꯥ